ꯍꯜꯂꯣ ꯍꯜꯂꯣ ꯑꯣ ꯇꯥꯕ꯭ꯔꯣ ꯑꯩ ꯑꯩꯗꯤ ꯈꯣꯡꯗꯣ ꯀꯩꯅꯣ ꯃꯁꯥꯁ ꯇꯧꯔꯒ ꯂꯩꯔꯤꯕꯅꯦ
ꯑꯣ ꯀꯅꯥꯅ ꯇꯧꯔꯤꯅꯣ ꯅꯊꯟꯇꯔꯣ
ꯏꯊꯟꯇ ꯇꯧꯕ
ꯑ ꯑꯁ ꯀꯩꯅꯣ ꯃꯁꯥꯁ ꯇꯧꯕꯒꯤ ꯀꯩꯅꯣꯗꯨꯅ ꯇꯥꯛꯑꯣ
ꯑꯗꯨꯗꯣ ꯑꯁ ꯃꯈꯣꯟ ꯌꯥꯝ ꯀꯟꯕ ꯑꯗꯨꯒ ꯑꯩꯅ ꯇꯟꯕ ꯑꯗꯨꯒ ꯃꯅꯨꯡꯁꯨ ꯆꯥꯡꯅꯕ ꯍꯥꯏꯩꯅꯗ ꯈꯨꯠꯅ ꯀꯩꯅꯣ ꯇꯧꯕꯅ ꯍꯦꯟꯅ ꯐꯩꯌꯦꯕ ꯑꯗꯨꯗꯣ ꯑꯁ ꯈꯪꯗꯦ ꯁꯤꯁꯦ ꯃꯅꯨꯡ ꯃꯁꯜ ꯀꯩꯀꯥꯗꯣ ꯀꯩꯅꯣ ꯄ ꯂꯩꯔ ꯈꯪꯗꯦ ꯅꯠꯇ꯭ꯔꯒ ꯕꯦꯟꯁ ꯃꯆꯥ ꯃꯆꯥ ꯂꯩꯕꯗꯣ ꯑꯗꯨ ꯃ ꯌꯥꯝꯗꯨꯨꯅꯔꯥ ꯈꯪꯗꯦ ꯀꯔꯤꯒꯤꯅꯣ ꯑꯩ ꯒ꯭ꯌꯥꯟ ꯇꯥꯗꯦ ꯑꯗꯨ ꯁꯨꯃꯥꯏꯅ ꯑꯁ ꯐꯝꯕꯁꯨ ꯀꯩꯅꯣ ꯅꯨꯡꯉꯥꯏꯇꯕ ꯇꯨꯝꯕ ꯀꯥꯟꯗꯁꯨꯀꯣ ꯏꯁꯇ꯭ꯔꯦꯠ ꯀꯩꯅꯣ ꯇꯧꯔꯣ ꯑꯩꯈꯣꯏ ꯏꯁꯇ꯭ꯔꯦꯠ ꯇꯨꯝꯕꯗꯣ ꯑꯗꯨꯁꯨ ꯅꯨꯡꯉꯥꯏꯇꯕ
ꯑꯗꯣ ꯀꯩꯅꯣ ꯊꯥꯎ ꯆꯊꯥꯎꯗꯣ ꯍꯪꯒꯥꯝꯒꯤ ꯆꯊꯥꯎꯗꯣ ꯑꯗꯨꯅ ꯇꯧꯋ ꯑꯗꯣ ꯌꯥꯝ ꯑꯣꯏꯂꯤ ꯑꯣꯏꯅ ꯇꯧꯋ ꯋꯥ ꯏꯁꯃꯨꯠ ꯑꯣꯏꯅꯕ ꯁ꯭ꯂꯤꯞꯄ꯭ꯔꯤ ꯑꯣꯏꯅꯕ ꯋꯥ ꯑꯗꯨꯒ ꯇ ꯈꯨꯠꯅ ꯗꯥꯎꯋꯔꯠ ꯑꯣꯏꯔꯒꯀꯣ ꯅꯣꯏꯌꯕ
ꯑ ꯂꯧ ꯈꯔꯤꯗ ꯍꯧꯖꯤꯛ
ꯆꯊꯥꯎꯗꯣ ꯀꯩꯅꯣ ꯑꯍ ꯎꯝ ꯃꯩ ꯂꯩꯔꯗꯤ ꯀꯣ ꯍꯦꯟꯅ ꯐꯒꯗꯕꯅꯦ ꯃꯩꯗ ꯑ ꯋꯥ ꯑꯃ ꯇꯧꯍꯜꯂꯒ ꯀꯣ ꯎ ꯏꯕꯗꯣ ꯋꯥꯔꯝ ꯇꯧꯍꯜꯂꯒ ꯈꯣꯡꯗ ꯑꯣ ꯋꯥꯔꯝ ꯇꯧꯍꯜꯂꯒ ꯇꯧꯕꯕ ꯑꯗꯨꯗꯤꯅꯦ ꯀꯩꯅꯣ ꯅꯥꯕꯁꯤꯡ ꯃꯤ ꯈꯔ ꯅꯥꯔꯗꯤ ꯐꯤꯗ ꯏꯁꯤꯡ ꯁꯥꯕꯔꯥ ꯀꯩꯅꯣ ꯑꯗꯨ ꯇꯧꯔꯒ ꯑꯩꯈꯣꯏꯔꯣꯝꯗ ꯍꯥꯏꯔ ꯇꯨꯔꯣꯕꯤꯉꯩ ꯍꯥꯏꯔꯤꯗꯣ
ꯑꯥ
ꯇꯧꯔꯤꯗꯣ ꯑꯗꯨꯒꯤꯅꯦ
ꯍꯟꯗꯛꯁꯦ ꯌꯥꯗ꯭ꯔꯦ ꯏꯁꯥꯁꯦ ꯔꯦꯁ ꯄꯛꯂꯦ
ꯅꯪꯁꯨ ꯑꯥꯏꯁꯣꯂꯦꯁꯟꯗ ꯃꯇꯝ ꯈꯔ ꯂꯩꯌꯣꯗ
ꯑꯗꯨꯅ ꯐꯔꯗ꯭ꯔꯥ ꯈꯪꯗꯦ
ꯑꯗꯨꯅ ꯐꯥꯔꯅꯤ ꯈꯪꯗ꯭ꯔꯦ ꯅꯠꯇ꯭ꯔꯦ ꯐꯥꯔꯅꯤ
ꯑ ꯆꯔꯦ ꯍꯔ ꯅꯣꯏꯗꯤ ꯆꯔꯔꯕꯣ
ꯆꯔꯁ
ꯑꯩꯈꯣꯏ ꯉꯁꯤ ꯀꯩꯅꯣ ꯆꯥꯏ ꯂꯐꯨ ꯊꯔꯣꯅꯦ ꯑꯗꯨꯒ ꯕꯤꯄꯤ ꯃꯅꯥ ꯍꯥꯏꯕꯗꯣ ꯀꯩꯅꯣꯕ ꯑꯈꯥꯕꯗꯣ ꯆꯤꯡꯒꯤ ꯑꯃ ꯑꯩꯈꯣꯏ ꯍꯦꯛ ꯆꯥꯕꯗ ꯀꯟ ꯈꯨꯨꯏ ꯍꯥꯏꯕꯗꯣ ꯑꯗꯨꯗꯣ
ꯑꯣ ꯑꯣ ꯑꯣ ꯅꯝꯃꯈꯣꯏ ꯑꯗꯨꯝ ꯕꯤꯄꯤ ꯃꯅꯥ ꯍꯥꯏꯕ꯭ꯔꯣ
ꯍꯣꯏ ꯕꯤꯄꯤ ꯃꯅꯥ ꯍꯥꯏ ꯑꯌꯥꯝꯕ ꯑꯗꯨꯃꯥꯏꯅ ꯀꯧꯅꯕ ꯃꯅꯦꯕ ꯅꯨꯄꯤ ꯍꯤꯗꯥꯛ ꯅꯨꯄꯤ ꯃꯅꯥ ꯀꯣꯅꯅꯦ
ꯑꯁ ꯕꯤꯦꯕꯤ ꯃꯅꯥꯗꯣ ꯍꯥꯎꯕꯅꯦ
ꯍꯣꯏ ꯑꯗꯣ ꯑꯩꯈꯣꯏꯗꯣ ꯎ ꯊꯤꯕꯅꯦꯕ ꯗꯨꯀꯥꯟ ꯀꯩꯅꯣꯗ ꯍꯦꯟꯖꯥꯡ ꯌꯣꯟꯕ ꯀꯩꯅꯣꯗ ꯁꯨꯡꯐꯪ ꯐꯪꯗꯕ ꯑꯗꯨ ꯑꯩꯈꯣꯏꯗ ꯁꯤꯗ ꯀꯩꯅꯣ ꯑꯅꯤ ꯑꯍꯨꯝ ꯃꯨꯛꯇꯪ ꯄꯥꯜꯂꯦꯕ ꯃꯔꯤ ꯑꯦ ꯀꯩꯅꯣ ꯃꯥꯒꯤ ꯀꯩꯅꯣ ꯑ ꯑꯌꯥ ꯃꯅꯥꯗꯣ ꯃꯅꯥ ꯑꯍꯨꯝ ꯃꯔꯤꯈꯛ ꯇꯪ ꯄꯥꯟꯕꯗꯣ ꯑꯗꯨ ꯑꯗꯨ ꯈꯛꯇꯪ ꯍꯦꯛꯑꯦ ꯑꯗꯨꯒ ꯊꯣꯡꯉ ꯆꯥꯕ ꯑꯁ ꯌꯥꯝ ꯍꯥꯎꯋꯦ
ꯑꯁ ꯍꯥꯎꯕꯅꯦ ꯑꯗꯣ ꯑꯁ ꯀꯩꯅꯣꯁꯨ ꯍꯥꯎꯋꯦ ꯑꯗꯣ ꯃꯔꯣꯛ ꯃꯦꯠꯄ ꯑ ꯃꯦꯠꯄ ꯇꯧꯕꯗꯨꯁꯨ ꯍꯥꯎꯋꯦ
ꯑꯣꯕ꯭ꯔꯣ ꯑꯗꯨ ꯃꯦꯠꯂ ꯑꯣ ꯑꯣ ꯍꯣꯏ ꯑꯗꯨꯒ ꯀꯣ ꯑꯩꯁꯦ ꯍꯟꯗꯛꯁꯦ ꯈꯪꯗꯦ ꯑꯦꯛꯁꯤꯗꯦꯟ ꯉꯥꯛꯇ ꯑꯦꯛꯁꯤꯗꯦꯟ ꯉꯥꯛꯇꯅꯤ ꯑꯩꯒꯤ ꯈꯣꯡꯒ ꯈꯣꯡꯗꯨꯁꯨ ꯀꯩꯅꯣ ꯑꯃꯨꯛ ꯇꯧꯕ ꯕꯣꯇꯜꯅ ꯊꯣꯝꯕ ꯈꯪꯕ꯭ꯔꯥ꯫ ꯐ꯭ꯔꯤꯁꯇ ꯕꯣꯇꯜ ꯃꯌꯥꯝꯗꯣ ꯍꯥꯟꯃꯛ ꯀꯩꯅꯣ ꯂꯣꯏꯔꯒ ꯊꯝ ꯊꯝꯖꯟꯒꯦ ꯍꯥꯏꯅ ꯀꯩꯅꯣ ꯇꯧꯀꯥꯟꯗ ꯕꯣꯇꯜꯗꯣ ꯌꯥꯝꯃꯟꯕꯒꯤ ꯑꯃꯗꯣ ꯃꯊꯟꯇ ꯀꯩꯅꯣ ꯂꯨ꯭ꯖ ꯇꯧꯔꯒ ꯀꯩꯅꯣ ꯇꯧꯔꯛꯈ꯭ꯔꯕ ꯑꯗꯨꯁꯨ ꯑꯩꯒꯤ ꯈꯣꯡꯅ ꯑꯍꯩ ꯄꯥꯟ ꯑꯁ ꯅꯥꯕꯁꯤꯗꯤ ꯑꯗꯨꯁꯨ ꯑꯗꯨꯒꯤꯁꯨ ꯍꯧꯖꯤꯛ ꯀꯩꯅꯣ ꯕ꯭ꯂꯦꯛ ꯀꯂ꯭ꯔ ꯆꯠꯂꯤꯅꯦ ꯑꯩ ꯎꯝ ꯑꯁ ꯌꯥꯗ꯭ꯔꯦ ꯍꯟꯗꯛꯁꯦ ꯌꯥꯗꯕꯒꯤ ꯑꯁꯦꯡꯕꯗꯤ ꯑꯩꯁꯦ ꯍꯣꯏ ꯑꯗꯨꯒꯤꯅꯦ ꯏꯪꯗ꯭ꯔꯗꯤ ꯍꯥꯏꯅ ꯃꯣꯏ ꯊꯕꯛ ꯁꯨꯕꯁꯤꯡꯁꯨ ꯏꯪꯕ ꯄꯥꯝꯃꯦꯕ꯫ ꯑꯗꯨꯒꯤ ꯑꯁ ꯁꯥꯕꯅꯤꯅꯀꯣ ꯏꯁꯤꯡꯗꯤꯀꯣ ꯂꯣꯏꯔꯦ꯫
ꯊꯛꯄꯅ-ꯊꯛꯄꯅ ꯍꯥꯏꯌꯣ꯫ ꯑꯁ ꯃꫭ ꯅꯨꯡꯁꯥꯗ ꯃꯨꯛ ꯅꯨꯡꯁꯥꯗ ꯐꯥꯎꯔꯒ ꯑꯃꯨꯛ ꯏꯁꯤꯡ ꯏꯪꯕ ꯊꯛꯑꯗꯤ ꯎꯝ ꯅꯥꯞ ꯕꯅꯤ ꯅꯨꯡꯉꯥꯏꯔꯅꯤ
ꯀꯩꯝ ꯇꯧꯗ꯭ꯔꯦ꯫ ꯑꯩꯗꯤ ꯌꯥꯗ꯭ꯔꯤꯁꯤ ꯊꯟꯇꯅꯤ ꯁꯤꯡ ꯏꯪꯕ ꯀꯌꯥ ꯊꯛꯇꯦ꯫
ꯎꯝ ꯑꯩꯁꯨ ꯅꯥꯇꯣꯟꯁꯦ ꯌꯥꯔꯦꯅꯦ ꯅꯥꯏꯌꯦꯕ꯫ ꯌꯥꯝꯅ ꯀꯩꯅꯣ ꯑ ꯗ꯭ꯔꯥꯏ ꯑꯣꯏꯕꯅꯦꯕ ꯑꯗꯣ ꯑꯩꯒꯤ ꯅꯇꯣꯟꯗꯤ ꯌꯥꯝꯅ ꯗ꯭ꯔꯥꯏ ꯑꯣꯏꯕ ꯑꯗꯣ ꯑꯩꯒꯤ ꯑ ꯈꯅꯥꯎꯁꯦ
ꯑꯥ
ꯑꯗꯨꯝ ꯇ ꯑꯥ ꯃ꯭ꯌꯨꯀꯁ ꯂꯩꯕ ꯈ ꯈꯥ ꯈꯥ ꯈꯔ ꯈꯛꯇ ꯇꯧꯋꯦꯕ ꯑꯩꯁꯦ ꯅꯨꯡꯇꯤꯒꯤ ꯇꯧꯔꯤꯅꯦꯕ ꯑꯦ__ ꯅꯨꯡꯇꯤꯒꯤ ꯑꯁ ꯃꯇꯝ ꯈꯨꯗꯤꯡꯒꯤ ꯑꯗꯨꯝ ꯑꯗꯨꯝ ꯇꯧꯔꯒ ꯂꯩꯔꯤꯅꯦ ꯑꯗꯨꯝ ꯑꯁꯤꯁꯦ ꯑꯩ ꯑꯩꯅ ꯒꯨꯒꯜ ꯌꯦꯡꯕꯗꯗꯤꯀꯣ ꯑꯦꯁꯤꯠ ꯔꯤꯐ꯭ꯂꯛꯁꯒꯨꯝꯕ ꯑꯣꯏꯗꯣꯏ ꯃꯥꯟꯕ
ꯑꯣ ꯑꯗꯨꯗꯤ ꯍꯥꯊꯤ ꯈꯟꯕ ꯍꯦꯛ ꯍꯧꯒꯠꯂꯦꯗꯅ ꯑꯗꯨꯗꯒꯤ ꯍꯧꯔꯅꯤ ꯗꯁ ꯑꯦꯂꯔꯖꯤꯗꯣ ꯀꯟꯃꯥꯟ ꯃꯤꯠꯀ ꯄꯥꯡꯕ ꯉꯝꯗꯕꯅꯤ ꯍꯥꯊꯤ ꯈꯠꯃꯟꯕꯒꯤ
ꯈꯪꯗ꯭ꯔꯦ ꯑꯍꯟ ꯑꯣꯏꯗ꯭ꯔꯤꯉꯩꯗ ꯂꯥꯏꯅꯥ ꯀꯌꯥ ꯀꯌꯥꯅ
ꯂꯩꯅ ꯄꯛꯂꯒꯥ ꯁꯤꯗꯣꯔꯦ ꯑ ꯌꯥ꯭ꯗꯔꯦ ꯌꯥꯗ꯭ꯔꯦ ꯌꯥꯗ꯭ꯔꯦ ꯑꯩꯒꯤ ꯏꯁꯥꯁꯦ ꯌꯥꯗ꯭ꯔꯦ ꯌꯥꯗ꯭ꯔꯦ
ꯅꯣꯏꯒꯤ ꯐꯃꯨꯡ ꯅꯨꯡꯉꯥꯏꯕ__ ꯇꯨꯝꯕ ꯐꯪꯉꯤ ꯑꯗꯨꯗꯤ
ꯅꯨꯡꯉꯥꯏꯇꯦ ꯇꯨꯝꯕ ꯁꯨꯡꯅꯨꯡ ꯅꯨꯡꯉꯥꯏꯇꯦ ꯀꯣꯛ ꯉꯥꯎꯕꯅꯤ ꯇꯨꯝꯕ ꯌꯥꯗꯦ
ꯑꯩꯁꯦ ꯃꯣꯟ ꯀꯩꯅꯣ ꯑ ꯑꯥ ꯑꯁ ꯖꯪꯖꯪ ꯂꯥꯎꯕꯗꯨ ꯅꯠꯇꯕ ꯀꯜꯂꯁꯨ ꯑꯗꯨꯝ ꯇꯨꯝꯕꯗꯨꯗꯤ ꯅꯨꯡꯉꯥꯏꯕꯗꯣ
ꯍꯣꯏ
ꯑꯗꯨ ꯄꯥꯝꯃꯤꯅꯦ ꯖꯤꯕꯗꯨꯡ ꯂꯥꯎꯕꯗꯨꯗꯤ ꯑꯩ ꯄꯥꯝꯗꯦ
ꯑꯁ ꯀꯣꯛ ꯉꯥꯎꯕꯗꯨ ꯑꯗꯨꯗꯨ ꯑꯣꯅꯤꯡꯕꯅꯤ
ꯎꯝ ꯑꯁ ꯑꯁ ꯅꯍꯥꯟ ꯏꯅꯥꯎ ꯅꯨꯨꯄꯤ ꯑꯃꯒ ꯑꯁ ꯐꯃꯨꯡ ꯑ ꯏꯅꯥꯎꯅꯨꯄꯤꯅꯤ ꯑꯩꯈꯣꯏꯅꯤ ꯇꯨꯝꯕ ꯐꯃꯨꯡꯗꯣ ꯪꯖꯪꯖꯪ ꯖꯪꯖꯪ ꯂꯥꯎꯕ ꯍꯥꯏ ꯍꯦꯛ ꯀꯩꯅꯣ ꯑꯣꯟꯁꯟꯕꯗ ꯑꯩꯈꯣꯏ ꯑ ꯒꯤ ꯎꯝ ꯎꯝ ꯕꯗꯤ ꯁꯨ ꯑꯗꯨꯝ ꯑ ꯖꯪ ꯖꯪ ꯂꯥꯎꯕ ꯑ ꯒ ꯒ ꯑꯁꯦꯞ ꯊꯧꯍꯟꯕꯗꯣ ꯑ ꯍꯍ ꯑꯗꯨꯃꯥꯏꯅ ꯇꯧꯋꯦꯕ ꯑꯕꯤꯁꯗ ꯇꯥꯕꯒꯨꯝ ꯇꯧꯋꯦꯕ
ꯊꯤ ꯐꯥꯏꯕꯒꯤ ꯃꯈꯣꯟꯜ ꯃꯥꯜꯂꯦ ꯅꯪꯁꯦ
ꯅꯠꯇꯦ ꯅꯥꯇꯣꯟ ꯀꯩꯅꯣ ꯊꯤꯡꯕꯒꯤꯅꯦ ꯐꯨꯟꯕꯩꯅꯦ ꯑꯒꯤ ꯑꯩ ꯏꯁ ꯐꯨꯏ ꯑ ꯀꯩꯅꯣ ꯍꯪꯒꯥꯝ ꯀꯩꯅꯣ ꯑ ꯍꯪꯒꯥꯝꯒꯤ ꯑꫭꯏꯕ ꯊꯥꯎꯗꯣ ꯑꯗꯨ ꯀꯩꯅꯣ ꯇꯩꯔꯒ ꯍꯧꯖꯤꯛ ꯃꯁ ꯏꯊꯥ ꯏꯊꯟꯗ ꯃꯁꯥꯁ ꯇꯧꯔꯤꯅꯦ ꯁ ꯍꯌꯦꯡ ꯑꯌꯨꯛ ꯍꯧꯒꯠꯂ ꯀꯥꯟꯗ ꯐꯔꯗꯤ ꯐꯗꯣꯏꯕ
ꯎꯝ ꯑꯗꫭ ꯃꯁꯥꯁ ꯇꯧꯔꯛꯄꯗꯣ ꯑꯗꯨꯝ ꯃꯌꯥꯏꯗ ꯂꯣꯏꯁꯟꯅꯗꯕ ꯅꯠꯇꯕ ꯃꯠ ꯃꯇꫭꯟ ꯐꯥꯎ ꯇꯩꯋꫭ
ꯑꯥ ꯑꯩ ꯈꯪꯗꯦ ꯑꯩ ꯋꯦ ꯑꯩꯒꯤꯗꯨ ꯋꯦꯠꯁꯨ ꯌꯥꯝꯕꯒꯤ ꯑꯣꯏꯔꯝꯅꯤ
ꯑꯁ ꯑꯗꯨꯗꯤ ꯑꯩꯁꯨꯟ ꯑꯩꯁꯨ ꯑꯣꯏꯕ ꯌꯥꯔꯦꯅ ꯑꯩꯒꯤꯁꯨ ꯑꯁ ꯋꯦꯠꯁꯦ
ꯗꯊꯟꯗ ꯇ ꯑꯩ ꯑꯩꯗꯤꯀꯣ ꯑꯗꯨꯃꯥꯏꯅ ꯇꯧꯔꯤꯕ ꯑ ꯅꯣꯏ ꯀ ꯅ ꯑꯣꯏꯔꯤꯉꯩꯗꯁꯨ ꯈꯔ ꯑꯗꯨꯝ ꯑꯁꯤꯗꯒꯤ ꯍꯦꯟꯅ ꯈꯔ ꯀꯪꯉꯒ ꯂꯩꯕꯗꯣ ꯑꯗꯨ ꯃꯇꯝꯗꯁꯨ ꯍꯥꯏ ꯁ꯭ꯀꯨꯜꯗꯁꯨ ꯋꯦꯠ ꯑꯗꯨꯝ ꯂꯩꯕ ꯃꯤꯗꯣ ꯋꯦꯠ ꯑꯗꯨꯝ ꯂꯩꯕ ꯑꯩꯗꯤ ꯈꯪꯕ꯭ꯔꯥ ꯏꯁꯥꯁꯦ ꯑꯗꯨꯝ ꯎꯝ ꯑ ꯑꯩꯗꯤ ꯎꯝ ꯎꯝ ꯅꯪꯉꯣꯟꯗꯒꯤ ꯅꯪꯉꯣꯟꯗ ꯍꯣꯏ ꯑꯗꯨꯃꯥꯏꯅ ꯑꯣꯏꯕ ꯑꯩꯁꯦ
ꯃꯁꯥꯒꯤ
ꯍꯣꯏ ꯌꯥꯡꯕ ꯃꯤ ꯅꯠꯇꯦꯕ ꯑꯩꯁꯦ
ꯍꯥꯟꯅꯒꯤ ꯍꯥꯟꯅꯗꯒꯤ ꯀ꯭ꯂꯥꯁ ꯇꯦꯟ ꯇꯦꯟꯗ ꯀ꯭ꯂꯥꯁ ꯇꯦꯟꯗ ꯑꯩꯈꯣꯏ ꯁꯔꯅ ꯋꯦꯠ ꯍꯥꯏ ꯏ ꯑꯣꯟꯕꯗꯣ
ꯎ ꯃꯤ ꯑꯃꯃꯥꯏ ꯈꯣꯠꯄꯗꯣ
ꯑꯣ ꯑꯗꯨꯗ ꯑꯩꯒꯤꯗꯣ ꯐꯣꯔꯇꯤ ꯅꯥꯏꯟ ꯑꯣꯏꯕꯅꯦꯕ ꯐꯣꯔꯇꯤ ꯅꯥꯏꯟꯔꯣ ꯐꯤꯐꯇꯤꯔꯥ ꯑꯣ ꯑꯗꯨ ꯑꯣꯏꯕꯗ ꯊꯥꯡꯗ ꯑꯃꯨꯛ ꯑꯣꯟꯕꯗ ꯐꯤꯐꯇꯤ ꯑꯃꯨꯛ ꯇꯥꯏꯌꯦ
ꯐꯤꯇꯤ ꯁꯤꯛꯁꯇꯤ ꯄ꯭ꯂꯁꯅꯦ ꯑꯩ ꯍꯧꯖꯤꯛ
ꯑꯁ ꯑꯩ ꯑꯩꯗꯤ ꯍꯧꯖꯤꯛ ꯀꯩꯅꯣ ꯅꯍꯥꯟ ꯆꯥꯛ ꯆꯥꯛ ꯇꯣꯛꯄꯒꯤ ꯋꯦꯠꯀ ꯆꯥꯛꯥꯛ ꯆꯥꯛ ꯆꯥꯗ꯭ꯔꯤꯉꯩꯒꯤ ꯋꯦꯠꯁꯨ ꯃꯥꯟꯅꯗꯦ ꯍꯥꯏꯗꯅ ꯑꯗꯣ ꯑꯩ ꯆꯥꯛ ꯆꯥꯛ ꯇꯣꯛ ꯊꯣꯛꯄ ꯀꯥꯟꯗ ꯑꯣꯟꯕꯗꯣ ꯐꯤꯐꯇꯤ ꯁꯚꯦꯟ ꯁꯨꯕ ꯁꯨꯔꯕꯅꯦꯕ ꯑꯗꯣ ꯍꯟꯗꯛ ꯍꯦꯟꯅ ꯅꯣꯏ ꯍꯥꯏꯕ ꯑꯩꯉꯣꯟꯗ ꯇ ꯍꯥꯏꯕꯣ ꯑꯩ ꯑꯁꯤꯗ ꯑ ꯂꯥꯛꯇ꯭ ꯑꯃꯨꯛ ꯂꯥꯛꯇ꯭ꯔꯤꯀꯥꯟꯗ ꯌꯨꯝꯗ ꯆꯠꯄꯗꯣ ꯑꯗꯨꯔꯒ ꯂꯥꯛ ꯎ ꯂꯥꯛꯀꯗꯕ ꯂꯥꯛꯅꯕ ꯇꯧꯔꯤꯅꯤ ꯃꯇꯝꯗꯣ ꯑꯗꯨꯗ ꯑꯣꯟꯕꯅꯦꯕ ꯐꯤꯐꯇꯤ ꯁꯚꯦꯟ ꯁꯨꯔꯦꯕ ꯑꯩꯗꯣ ꯑꯗꯣ ꯍꯧꯖꯤꯛꯇꯤ ꯁꯤꯛꯁꯇꯤ ꯁꯨꯔꯝꯃꯅꯤ ꯊꯥ ꯑꯃꯒꯨꯝꯕꯗꯤ ꯐꯥꯔꯦꯕ ꯑꯃꯛ ꯍꯣꯏ ꯍꯣꯏ ꯍꯣꯏ ꯐꯔꯦ ꯐꯔꯦ
ꯑ